ꯍꯂꯣ
ꯑꯣ
ꯍꯜꯂꯣ
ꯍꯜꯂꯣ ꯇꯥꯕ꯭ꯔꯣ
ꯍꯜꯂꯣ ꯍꯜꯂꯣ
ꯇꯔꯕꯣ
ꯑꯥ ꯇꯥꯏ ꯇꯥꯏꯦ
ꯑꯣ ꯀꯩꯗꯅꯣꯣ
ꯇꯁ ꯇꯧꯗ ꯁꯗꯔ ꯃꯅꯦ ꯍꯥꯏ ꯇꯥꯔꯦ
ꯑ ꯆꯥꯛ ꯏꯁꯤꯡ ꯎꯟꯅꯔꯕ꯭ꯔꯥ ꯀꯃꯥꯏꯅ ꯇꯧꯒꯅꯣ
ꯆꯥꯏꯁꯪ ꯃꯔꯥ ꯍꯥꯏꯗꯤ ꯎ ꯎ ꯂꯩꯔꯝꯃꯤꯕꯅꯤ ꯁꯨꯝ ꯆꯁꯤꯡ ꯎꯅ ꯂꯣꯏꯕꯒꯤꯀꯣ ꯂꯩꯔꯝꯃꯦꯕꯅ
ꯀꯩ ꯅ ꯍꯧ ꯆꯕ
ꯖꯤꯗꯤ ꯑꯣꯏꯝꯕ ꯇ ꯂꯩꯦ ꯉꯁꯥꯏ ꯌꯅ ꯆꯝꯐꯨꯠ ꯆꯝꯐꯨꯠ ꯆꯥꯏ ꯍꯥꯏꯗꯅ
ꯏ ꯃ ꯃꯇ ꯁꯟꯅꯦ
ꯑꯣ ꯋꯥꯆꯝꯕꯣ ꯑ ꯑꯌꯨꯛꯁꯨ ꯋꯥꯆꯝꯕ ꯅꯨꯡꯗꯥꯡꯁꯨ ꯆꯝꯕ
ꯎꯝ ꯎꯝ ꯀꯩꯅꯣ ꯆꯠꯅꯩ ꯍꯥꯏꯕꯖꯤꯛꯇꯗꯤ ꯆꯠꯈ꯭ꯔꯕ
ꯀꯔꯤꯦ
ꯅꯆꯥꯅꯨꯄꯤ ꯑꯦꯛꯖꯥꯝ ꯊꯥꯕ ꯆꯠꯀꯅꯤ ꯍꯥꯏꯕꯗꯣ ꯃꯄꯥꯟꯗ
ꯑ ꯃꯥ ꯑꯦꯛꯖꯥꯝ ꯊꯥꯕ ꯆꯠꯀꯅꯤ ꯍꯥꯏꯕꯗꯣ ꯍꯣꯏ ꯑꯦꯌꯥꯔꯄꯣꯔꯠꯐꯥꯎ ꯊꯤꯜꯂꯨꯔꯦ ꯑꯩꯕꯨꯗꯤ ꯆꯠꯦ ꯌꯥꯎꯗ꯭ꯔꯦ ꯑꯗꯣ ꯃꯥ ꯑꯥꯔꯁꯤꯅ ꯑꯥꯔꯁꯇ ꯑꯩꯈꯣꯏ ꯃꯔꯤ ꯃꯇꯥ ꯈꯪꯅꯕ ꯂꯩꯌꯦꯗ ꯑꯗꯨꯗ ꯄꯥꯎ ꯐꯥꯎꯅꯔꯒ ꯑꯩꯅ ꯀꯩꯅꯣꯐꯥꯎ ꯊꯤꯜ ꯏꯌꯥꯔꯄꯣꯔꯠꯐꯥꯎ ꯊꯤꯜꯂꯨꯔꯦ ꯑꯗꯨꯒ ꯑ ꯆꯍꯟꯒꯔꯦꯗ
ꯍꯟꯗꯛ ꯃꯥ ꯇꯨꯌꯦꯞ ꯂꯣꯏꯔꯒ ꯅꯠꯇ꯭ꯔꯥ ꯃꯥꯅ ꯊꯥꯕ ꯑꯦꯛꯖꯥꯝ ꯊꯥꯕ ꯆꯠꯂꯤꯁꯦ
ꯑꯣ ꯍꯣꯏ ꯇꯨꯌꯦꯞ ꯂꯣꯏꯔꯒ ꯆꯍꯤ ꯑꯃ ꯀꯣꯂꯦꯖ ꯑꯗꯨꯝ ꯀꯣꯂꯦꯖ ꯇꯝꯗꯕꯤ ꯁꯤꯗ ꯑꯗꯨꯝ ꯀꯣꯆꯤꯡ ꯅꯨꯡ ꯇꯧꯔꯒ ꯑꯗꯨꯝ ꯉꯥꯛꯊꯣꯛꯑꯏ ꯑꯗꯨꯒ ꯑꯗꯨꯒ ꯆꯠꯈꯤꯕꯅꯦ
ꯑꯝꯐꯩ ꯑꯝꯐꯩ ꯎꯅꯒꯗ
ꯗꯤ ꯍꯧꯖꯤꯛ ꯀꯩ ꯀꯩ ꯍꯅꯔꯦ ꯀꯩ
ꯑꯁ ꯑꯩꯁꯨꯁꯨ ꯗꯨꯀꯥꯟ ꯑꯃ ꯑꯩꯅ ꯍꯦꯛ ꯍꯦꯛ ꯐꯝꯕꯗꯣ ꯑꯗꯨ ꯑꯗꯨꯗꯒꯤ ꯆꯥꯎꯊꯣꯛꯁꯤꯔꯥꯗ ꯍꯥꯏꯕꯗꯤ ꯕ꯭ꯔꯥꯟꯁ ꯑꯃ ꯍꯥꯡꯇꯣꯛꯁꯤꯔꯥꯗ ꯈꯣꯡ ꯉꯥꯎꯔ ꯂꯣꯏꯔ ꯃꯆꯥ ꯃꯌꯥꯝꯁꯤ
ꯑꯣ ꯀꯔꯤ ꯀꯔꯤ ꯌꯣꯟꯒꯦ ꯍꯥꯏꯁꯦ ꯑꯩ ꯐꯖꯅ ꯈꯪꯗꯦ ꯄꯣꯠ ꯆꯩ ꯑꯩꯁꯦ
ꯎꯝ ꯆꯄꯠ ꯇꯤ ꯂꯂꯝꯝꯕꯖ ꯍꯥꯏꯌꯨ ꯑꯄ ꯄꯀꯦꯦꯠ ꯀ ꯍꯥꯟꯔ ꯌꯨꯝꯗ ꯁꯥꯔꯒ ꯌꯣꯟꯕꯒꯤ ꯑꯃꯒ ꯍꯥꯡꯗꯣꯛꯀꯅꯤ ꯇꯧꯕ ꯍꯥꯏꯁꯦ ꯂꯩꯗꯩꯗꯅꯥ ꯑꯆꯥꯄꯣꯠ ꯃꯣꯏ ꯕꯤꯁꯀꯤꯨꯠ ꯕꯤꯁꯀꯤꯠ ꯀꯩꯀꯥꯗꯨꯗꯤ ꯑꯗꯨꯗꯤ ꯑꯩꯈꯣꯏꯅ ꯁꯥꯕ ꯍꯥꯏꯕꯥ ꯑꯗꯨꯝ ꯇꯧ ꯌꯨꯝꯗ ꯇꯔꯒ ꯁꯥꯕ ꯌꯥꯕ ꯑꯗꯨꯝꯕꯒꯤ ꯗꯨꯀꯥꯟ ꯑꯃꯒ ꯍꯥꯡꯗꯣꯛꯀꯦ ꯇꯧꯕ
ꯀꯩꯅꯣ ꯍꯥꯏꯁꯦ ꯕꯤꯁꯀꯨꯠ ꯀꯨꯝꯕꯁꯤꯁꯨ ꯑꯩꯈꯣꯏ ꯍꯥꯏꯗꯤ ꯌꯨꯝꯗ ꯑꯗꯨꯨꯝ ꯃ ꯑꯗꯒꯤ ꯀꯩ ꯁ ꯌꯥꯝ ꯃꯦꯆꯤꯟꯁꯤꯡꯁꯨ ꯌꯥꯝ ꯂꯩꯁꯤꯗꯤ ꯑ ꯑꯗꯨ ꯑꯩꯈꯣꯏ ꯑꯩꯈꯣꯏꯔꯣꯝꯗꯁꯨ ꯔꯗꯤ ꯍꯥꯏꯒꯦꯦ ꯏ ꯆꯔ ꯁ ꯁꯕꯗꯤ ꯑꯩꯣꯏ ꯁꯕꯍꯤ ꯍꯥꯏꯒ
ꯄꯩꯁꯥꯒꯤ ꯑꯣꯏꯅꯤꯗ ꯄꯣꯠꯁꯤ ꯄꯩꯁꯥ ꯂꯩꯇꯗꯤ ꯄꯣꯠꯁꯤ ꯌꯥꯏ ꯌꯥꯔꯦꯗꯨ ꯍꯥꯏꯇꯥꯔꯦ
ꯍꯣꯏ ꯍꯣꯏ ꯍꯥꯟꯅ ꯀꯣꯟ ꯍꯥꯏꯕꯅꯁꯨ ꯂꯩ ꯑꯗꯣ ꯃꯆꯥ ꯃꯆꯥꯗ ꯍꯧꯗꯅ ꯑꯆꯧꯕꯗꯩ ꯗꯥꯔꯦ ꯍꯧ ꯌꯥꯕꯅꯤ ꯍꯣꯏ ꯍꯣꯏ ꯑꯗꯨꯒꯤꯗꯤ
ꯎꯝ
ꯑꯁꯥꯕꯣ ꯍꯥꯏꯁꯨ ꯃꯣꯏ ꯍ ꯈꯔ ꯁꯨꯍꯜꯂꯦ ꯍꯟꯗꯛꯛꯇꯤ ꯀꯦꯛ ꯅꯣꯡ ꯁꯥꯕꯩꯁꯨ ꯑꯗꯒꯤ ꯃꯣꯏꯒꯤ ꯅꯤꯡꯀꯤꯤ ꯀꯩꯀꯥ ꯍꯧꯔꯒ ꯁꯥꯕ ꯂꯩꯗꯅ
ꯎꯝ ꯀꯩꯅꯣꯒꯨꯝꯕ ꯊꯕꯛ ꯀꯨꯝꯕ ꯊꯣꯛꯄꯗ ꯁꯨꯝ ꯍꯥꯏꯔꯛꯄ ꯂꯩꯗꯅ ꯑꯣꯔꯗꯔꯒꯨꯝꯕ ꯑꯗꯨꯝꯕ ꯈꯔ ꯂꯧꯒꯦ ꯇꯧꯅꯤ
ꯆꯖ ꯑꯇꯩ ꯆꯁꯤꯗꯤ ꯑꯗꯨꯝ ꯄꯣꯠ ꯌꯣꯟ ꯍꯥꯏꯗꯤ ꯄꯣꯠ ꯌꯣꯟꯕ ꯃꯈꯜ ꯑꯅꯤꯁꯤ ꯈꯦꯠꯅꯩꯗꯅ ꯑꯃꯅ ꯑꯣꯔꯗꯔ ꯂꯧꯔꯒ ꯑꯃꯅ ꯑꯁ ꯃ ꯂ ꯑ ꯂ ꯍꯥꯏꯗꯤ ꯑꯅꯩꯃꯛꯄꯨꯗꯤ ꯀꯁꯇꯃꯔ ꯂꯥꯛꯇꯣꯏꯕ ꯑꯗꯨ ꯐꯌꯣꯟ ꯈꯦꯠꯅꯩꯗꯅꯅ ꯇꯧꯔꯤꯉꯩꯁꯤꯗ ꯄꯨꯟꯅ ꯍꯦꯛ ꯇꯧꯍꯟꯒꯦ ꯇꯧꯕ ꯇꯧꯔꯤꯁꯦ
ꯐꯣꯏ ꯑꯃ ꯑꯃꯕꯨ ꯍꯣꯠꯅꯔꯤꯗꯣ ꯑꯗꯨꯝ ꯐ ꯑꯣ ꯑꯩꯁꯤꯦ ꯉꯁꯥꯏ ꯑꯌꯨꯛꯁꯤ ꯍꯋꯥꯏ ꯆꯥꯏ ꯑꯗꯨꯅ ꯍꯧꯖꯤꯛꯁꯤ ꯑ ꯍꯥꯏꯗꯤ ꯁꯧꯕꯒ꯭ꯔꯤꯒꯨꯝꯕ ꯃꯩꯔꯣꯜꯂ ꯑꯦ ꯁꯧꯕꯔꯤꯒ ꯑꯆꯄꯣꯣ ꯂꯣꯟ ꯍꯥꯏꯏꯗꯁ ꯂ
ꯑꯣ
ꯎꯝ
ꯍꯏꯅꯦ ꯍꯏꯅꯦ
ꯑ ꯉꯈꯥ ꯑꯇꯦꯛꯄ ꯈꯔꯒ ꯉꯥꯔꯨ ꯑꯗꯨꯒ
ꯑꯃ ꯑꯦꯄꯣ ꯀꯇꯥ ꯑꯦꯇ
ꯍꯣꯏ
ꯂꯈꯠ ꯄꯂꯨ
ꯃ ꯁꯔꯄ ꯑꯃꯃꯤ ꯄ ꯑꯃꯒ ꯌꯥꯒꯔꯦ ꯁꯤ ꯍꯣꯏ ꯎꯝ
ꯅꯪ ꯊꯕꯛ ꯊꯕꯛ ꯀꯔꯝ ꯀꯔꯝ ꯇꯧꯔꯤꯒꯦ ꯊꯕꯛꯄꯣ
ꯑꯁ ꯊꯕꯁꯤ ꯍꯧꯧꯖꯤꯁꯤ ꯑ ꯍꯥ ꯅꯒꯤꯗꯨꯣ ꯑꯩꯗ ꯑꯗꯨ ꯑꯗꯨꯝ ꯇꯧꯗ꯭ꯔꯦ ꯍꯥꯏꯇꯥꯔꯦ ꯑꯗꯨꯁꯨ ꯃꯊꯪ ꯑꯅꯧꯕ ꯑꯃꯃꯨꯛ ꯌꯦꯡꯒꯦꯗꯅ ꯀꯠꯅ ꯁꯤꯍꯜꯂꯤ ꯑꯗꯣ ꯍꯣꯏ ꯍꯣꯏ ꯐꯪꯕꯨꯗꯤ ꯐꯪꯗꯦ ꯍꯥꯏꯇꯥꯔꯦ ꯑꯗꯣ ꯀꯟꯅ ꯇꯥꯟꯅꯒꯦ ꯍꯟꯗꯛꯀꯤ ꯑꯅꯧꯕꯁꯦ
ꯃ ꯃꯅꯦꯦ ꯑꯗꯨꯁꯨꯕ ꯇꯉ
ꯑꯣꯏꯗꯤ ꯃꯣꯏꯗ ꯋꯥꯍꯤꯁꯨ
ꯑꯁꯤ ꯌꯦꯡꯒꯅꯤ ꯉꯁꯤꯗꯤ ꯅꯨꯡꯉꯥꯏꯕ ꯅꯨꯃꯤꯠꯗꯤ ꯌꯦꯡꯒꯅꯤ
ꯍ ꯇ ꯑꯩꯁꯨ ꯌꯦꯟ ꯀ꯭ꯔ꯭ꯔꯁꯨ ꯀ ꯎꯝ
ꯀꯔꯤꯕ
ꯕꯣꯜꯁꯤ ꯅꯣꯡꯉꯥꯜꯂꯝꯗꯥꯏ ꯄꯨꯡ ꯃꯔꯤ ꯃꯈꯥꯏꯁꯨ ꯑꯃ ꯂꯩꯒꯨꯝ ꯇꯧꯗꯥꯏꯅꯦ ꯁꯨ ꯌꯦꯡꯗꯣꯏꯔ ꯅꯠꯇ꯭ꯔꯒ ꯍꯧꯖꯤꯛ ꯕꯥꯔꯣ ꯃꯈꯥꯏꯒꯤ ꯁꯤꯁꯨ ꯌꯦꯡꯗꯣꯏꯔꯣ
ꯅꯝ ꯌꯦꯡꯉꯨꯁꯤꯁꯝ ꯈꯟꯕ ꯑꯩꯅ
ꯍꯧꯤ ꯂꯩꯇꯗꯤ ꯂꯩꯇꯖꯤ ꯍꯥꯏ ꯍꯧꯖꯤꯛꯀꯥꯟꯁꯤ ꯄꯩꯁꯥ ꯊꯤꯗ꯭ꯔꯗꯤ ꯌꯥꯗꯦ ꯂꯩꯔꯨꯕ ꯖꯒꯥꯁꯦ ꯀꯔ ꯑꯣ ꯌꯦꯡꯕꯁꯤꯁꯨ ꯄꯩꯁꯥ ꯊꯤꯅꯩꯗꯣ ꯑꯗꯣ ꯄꯩꯁꯥꯁꯨ ꯊꯤꯕ ꯉꯝꯗꯕꯅꯤꯅ ꯑꯩꯈꯣꯏꯗꯤ ꯑꯗꯣ ꯎ ꯍꯗ ꯑ ꯆꯉ ꯆꯉ ꯁ꯭ꯀꯨꯜ ꯀ ꯀꯅꯥ ꯌꯦ ꯌꯦꯟꯒꯒꯦ ꯑꯗꯨꯒꯨꯝꯕ ꯌꯦꯟꯕ ꯅꯠꯇꯅ ꯀꯇꯦ ꯑꯩꯈꯣꯏꯗꯤ ꯎꯝ
ꯀꯣꯛꯁꯨ ꯁꯥꯕꯅꯤꯗꯣ ꯇꯧꯁꯦ
ꯑ ꯣꯜꯁꯤꯦ ꯀꯔꯤꯗ ꯍꯣꯏ ꯅꯪꯇꯦ
ꯑꯩ ꯃꯣꯏ ꯂꯤꯡ ꯀꯩ ꯀꯥ ꯃꯌꯥꯝꯗꯨꯒꯤ ꯆꯪ ꯆꯪ ꯊꯤꯔ ꯊꯤꯔꯒ ꯌꯦꯡꯒꯣꯏꯩꯅ ꯇꯧꯔ
ꯋꯥꯅꯨꯡꯉꯕ ꯆꯕꯉ
ꯍꯥ
ꯍꯅꯨꯡꯥꯏꯕ꯭ꯔꯣ ꯅꯦꯠꯅꯦ ꯌꯥꯝ ꯆꯥꯕ꯭ꯔꯣ
ꯇꯩꯕ
ꯍꯥꯏꯗꯤ ꯌꯦꯡꯂꯤ ꯃꯌꯥꯝ ꯑꯃ ꯆꯪꯉ ꯆꯪꯉ ꯌꯦꯡꯉꯦ ꯍꯥꯏꯗ
ꯃꯤ ꯃꯌꯥꯝ ꯆꯉꯥꯏ ꯆꯉꯒ
ꯂ ꯂꯤꯤꯡꯅꯦ ꯑꯝ ꯆꯦꯗꯣ ꯂ ꯂꯤ
ꯎꯝ
ꯅꯦ ꯋꯥꯅꯅꯨꯡ ꯍꯥꯏꯔ ꯍꯥꯏꯕ
ꯐ ꯌꯥ ꯌꯥꯕꯒ ꯃꯨꯅꯦ ꯆꯪꯉꯒ ꯌꯦꯡꯉ ꯍꯥꯏꯛꯇ ꯌꯦꯡꯉꯤꯁꯤ ꯑꯃꯗꯣꯛ ꯆꯪꯉꯒ ꯌꯦꯡꯉꯁꯨ ꯌꯥꯏꯑꯕ ꯑꯗꯨ ꯇꯥꯔꯁꯨ ꯅꯤꯉꯥꯛꯀꯤ ꯃꯇꯨꯡ ꯃꯇꯨꯡꯏꯟꯅ ꯅꯨꯡꯉꯥꯏꯕ ꯅꯨꯡꯉꯥꯏꯇꯕ ꯂꯩꯗꯅ ꯑꯗꯨꯒꯤ ꯃꯇꯨꯡꯟꯅ ꯌꯦꯡꯉꯨꯦꯗ ꯐꯅꯅꯨꯡꯉꯥꯏꯕꯗꯨ ꯈꯂꯛꯇ ꯀꯗꯦ ꯃꯤ ꯇ ꯑꯣꯏꯗ
ꯑꯗꯣ ꯍꯣꯔꯦꯟ ꯕꯥꯔꯣ ꯃꯈꯥꯏꯒꯤꯁꯤ ꯀꯅꯥ ꯀꯅꯥꯗ ꯉꯝꯗꯧ ꯃꯥꯟꯒꯦ ꯍꯥꯏꯅꯗꯤ ꯆꯇ꯭ꯔꯗꯤ ꯏ ꯀꯅꯥ ꯍꯕꯅ ꯎꯝ
ꯝꯈꯩ ꯍꯦꯛ ꯈꯪꯗꯦ
ꯏꯁꯄ ꯏꯁꯄꯦꯟꯗ ꯉꯝꯗꯧ ꯃꯥꯜꯂꯦ
ꯍꯣꯏ
ꯁꯥꯔꯦ ꯁꯦꯁ ꯇ ꯂꯩ ꯍꯥꯏꯔ
ꯑꯥ ꯑꯩ ꯣꯁꯤ ꯄꯥꯎ ꯌꯦꯡꯡꯗꯦ ꯑꯗꯨꯣꯅ ꯍꯪꯒꯦ ꯍꯣꯏ ꯑꯗꯨ ꯑꯗꯨ ꯅ ꯅ ꯀ ꯋꯥꯔ ꯗꯏꯁꯤꯣꯏ ꯅꯅꯛꯀꯤ ꯅꯥꯟ ꯂꯒꯤꯁꯤ ꯀꯃꯥꯏꯅ ꯇꯧꯗꯣꯏꯅꯣꯗ꯭ꯔꯦ ꯍꯛꯇꯤ ꯀꯣꯠꯂꯦ ꯍꯧꯗꯣ ꯃꯥꯜꯂꯦ ꯃꯥꯁꯦ ꯑꯩꯉꯗ꯭ꯔꯦꯒꯌꯥ ꯇꯥꯔꯦ ꯍ ꯇꯥꯔꯦ ꯃꯣꯏꯁꯤ
ꯑ ꯭ꯌꯥ ꯇꯔꯦ
ꯑꯗꯨꯗꯤ ꯑꯗꯨꯝ ꯍꯧꯖꯤꯛ ꯎ
ꯀꯥꯔꯦꯟ ꯊꯥ ꯃꯇꯝꯁꯤꯗ ꯕꯣꯜ ꯂꯩꯔꯤꯁꯤꯁꯨ ꯅꯨꯡꯉꯥꯏꯕ ꯑꯃꯅꯦꯗꯣ ꯑꯗꯨ ꯅꯨꯡꯉꯥꯏꯅꯕ
ꯃꯥꯅꯦ ꯃꯥꯅꯦ ꯍꯥꯏꯗꯤ ꯁꯥꯕꯅꯤꯅ ꯇꯨꯝꯐꯝ ꯆꯥꯐꯝ ꯈꯪꯗꯕꯤꯗ ꯑꯗꯨꯝ ꯂꯩꯗꯔꯤꯗꯣ ꯍꯥꯏꯗꯤ ꯂꯩꯀꯥꯏ ꯀ꯭ꯂꯕ ꯑꯃ ꯑꯃꯗ ꯃꯌꯥꯝ ꯄ꯭ꯔꯣꯖꯦꯛ ꯑꯃ ꯀꯥꯞꯄꯒ ꯍꯥꯏꯗꯤ ꯃꯌꯥꯝ ꯄꯨꯟꯅ ꯄꯨꯟꯅ ꯌꯦꯡꯗꯅ ꯍꯥꯏꯗꯤ ꯍꯪꯆꯤꯛ ꯂꯥꯡꯕ ꯑꯣꯏꯅ ꯁꯤꯁꯨ ꯌꯥꯝ ꯅꯨꯡꯉꯥꯏꯕꯅꯦ ꯀꯥꯏ ꯂꯩ ꯀꯥꯏꯒ ꯑ ꯑꯗꯨꯗꯣ ꯂꯩꯀꯥꯏꯒꯤ ꯃꯣꯏ ꯄꯣꯁꯦꯛ ꯅꯨꯡ ꯀꯥꯞꯄꯤꯗꯨꯗꯤ ꯑꯗꯨꯝ ꯅꯥꯀꯟꯗꯤ ꯀꯥꯞꯇꯕ꯭ꯔꯥ ꯍꯥꯏꯗꯤ
ꯀꯥꯞ ꯆ ꯂ ꯆꯅꯤ ꯄ꯭ꯔꯁꯥꯗ ꯆꯒ ꯌꯦꯡꯗꯕꯅꯤꯅ ꯃꯤꯁꯨ ꯐꯤꯗꯦꯠꯇꯣ ꯀꯥꯞꯄ ꯍꯥꯏꯗꯨꯁꯨ ꯌꯥꯗꯕꯅꯤꯗꯣ ꯁꯦꯟꯖꯥꯎ ꯄꯥꯏꯕ ꯊꯧꯃꯟ ꯆꯥꯎꯕ ꯈꯔꯅ ꯇꯧꯕꯧꯕ ꯃꯉꯥꯏꯔꯦ ꯈ ꯍꯌꯦꯡ ꯈꯥꯏꯅꯧꯔ ꯈꯥꯛꯇꯤ ꯇꯧꯔꯛꯀꯗ꯭ꯔꯥ ꯇꯅ ꯇꯅꯗꯤ ꯊꯥꯖꯗ꯭ꯔꯦ
ꯑꯥ ꯌꯥ ꯆ ꯇꯌꯁ ꯃꯥꯥꯡ ꯁꯅꯤ ꯁ ꯍꯥꯥ ꯆꯥ ꯏꯨꯁꯦꯔꯨꯖꯅ ꯍꯥꯏꯗꯤ ꯏꯁꯤꯡ ꯆꯥꯏꯊꯔꯤꯉꯗ ꯏꯁꯤꯡ ꯁꯣꯠꯄꯒꯤꯥꯡꯦ ꯈꯪꯗ ꯃꯥꯥꯏ ꯇ ꯑꯣꯏ
ꯎꯝ ꯅꯅ ꯇꯧꯔꯁꯤ ꯁꯥꯕꯒꯤ ꯆꯪꯉꯤꯁꯤꯀꯣ ꯑ ꯍ ꯀꯗꯅꯦ ꯇꯧꯁꯦ
ꯑꯣ ꯀꯅꯥ ꯀꯅꯥ ꯂꯩꯣꯏꯅꯁꯨꯁ
ꯏꯆꯥ ꯅꯨꯨꯄꯥ ꯍꯥꯏꯒ ꯂꯩ ꯃ ꯏꯆꯥꯅꯨꯄꯥꯒꯤꯁꯨ ꯇꯨꯝꯕ ꯆꯪꯈꯔꯦ
ꯑꯣ
ꯂꯥꯏ ꯉꯥꯏꯍꯥꯛ ꯇꯥꯑꯃꯦ ꯑꯗꯨꯒꯗ
ꯑ ꯃꯥꯗꯤ ꯀ꯭ꯂꯥꯁ ꯀ ꯑꯃꯨꯛꯀꯥ
ꯀ꯭ꯂ ꯁꯕꯦꯟꯕꯅꯦꯦ ꯅ ꯐꯔ ꯆꯝꯖ
ꯑꯗꯨꯁꯨ ꯌꯥꯝ ꯆꯥꯎꯖꯔꯦ ꯀ꯭ꯂꯥꯁꯇ ꯑꯗꯨꯅ ꯌꯥꯝ ꯈꯠꯂꯛꯑꯦ ꯄꯩꯁꯥꯁꯨ ꯆꯪꯕꯒꯤ ꯃꯇꯝꯁꯨ ꯐ ꯁ ꯁ ꯌꯥ ꯋꯥꯗ ꯋꯥꯗ ꯐꯔ ꯁ ꯍꯥꯏ ꯆꯪꯕꯕ ꯃꯇꯝ ꯆꯪꯕ
ꯇꯥꯔꯦ ꯑꯉꯥꯡ ꯆꯥꯎꯈꯠꯂꯛꯄꯩ ꯍꯥꯏꯁꯦ ꯀꯣꯛ ꯁꯥꯕ ꯍꯦꯟꯒꯠꯂꯦ ꯍꯥꯏꯔꯤꯕ
ꯁ꯭ꯀꯨꯜꯅ ꯁ꯭ꯀꯨꯜꯁꯤꯡꯗꯨꯗ ꯍꯥꯏꯗꯤ ꯄꯩꯁꯥꯅ ꯅꯨ ꯑꯃ ꯆꯥꯎꯋꯕ ꯕꯤꯖꯤꯅꯦꯁ ꯉꯥꯛꯇꯅꯤꯅ ꯁ꯭ꯀꯨꯜꯉꯩꯁꯦ
ꯁ꯭ꯀꯨꯜ ꯐꯤ ꯍꯥꯏ ꯍꯧꯖꯤꯛꯀꯥꯟꯗꯤ ꯂꯤꯁꯤꯡ ꯇꯔꯥ ꯀꯨꯟꯒꯁꯤ ꯀꯩꯁꯨꯨꯝ ꯅꯠꯇ꯭ꯔꯦꯗꯣ
ꯃꯥꯅꯦ ꯃꯥꯅꯦ
ꯒꯔꯃꯦꯟ ꯁ꯭ꯀꯨꯜꯁꯦ ꯁꯤꯗ ꯑꯣꯏꯅ ꯇꯝꯃꯟꯕ ꯐꯔꯕꯅꯤꯅ ꯒꯔꯃꯦꯟ ꯁ꯭ꯀꯨꯜꯁꯤꯗꯅꯀꯣ ꯍꯧꯖꯤꯛꯇꯤ ꯒꯝꯃꯦꯟ ꯏꯁꯀꯨꯜꯁꯤ ꯌꯥꯝ ꯐꯒꯠꯂꯛꯑꯝꯅꯦꯕ ꯍꯥꯟꯅꯩꯒ